ꯏꯁꯩ ꯃꯌꯦꯛꯀ ꯇꯥꯏꯁꯤꯅ
ꯏꯁꯩ ꯇꯥꯔꯝꯃꯤꯅꯤꯅꯦꯍꯦ ꯑꯩꯁꯨ ꯃꯣꯇꯤꯚꯦꯠ ꯇꯧ ꯁꯥꯟꯅꯔꯤꯃꯤꯅꯦ ꯑꯩꯁꯥ
ꯨꯒꯨꯂꯤ ꯑꯃꯇꯛ ꯌꯣꯠꯁꯤꯟꯒꯔꯂ ꯀꯣꯛꯆꯤꯛꯄꯒꯤ ꯑꯗꯩꯗꯤ ꯈꯤꯇꯪ ꯑꯪ ꯈ ꯐꯔꯦ ꯑꯩ ꯆꯥꯛ ꯆꯥꯅꯤꯡꯗ꯭ꯔꯦꯕ ꯑꯣꯟꯅꯤꯡꯉꯦꯕ ꯏꯁꯥꯁꯦ ꯑꯗꯨꯗ ꯑꯩꯅ ꯏꯟꯁꯥꯡꯗꯣ ꯍꯥꯏꯗꯤ ꯃꯥꯏꯔꯦꯟꯒ ꯁ꯭ꯋꯤꯖꯤꯟꯒ ꯊꯣꯡꯕꯅꯦ ꯑꯜꯀꯥꯗꯒ ꯄꯤꯔꯝꯃꯦ
ꯑ ꯑꯗꯨꯅꯤꯅꯦ ꯑꯗꯨ ꯑꯗꯨ ꯑꯗꯨ ꯈꯔ ꯐꯔꯤꯗꯣ ꯐꯠꯇ꯭ꯔꯣꯗꯣ ꯁꯥꯥꯗꯣ
ꯑꯁ ꯑꯩ ꯉꯥꯛꯇꯪꯗꯤ ꯍꯥꯏꯒꯠ ꯉꯁꯥꯏ ꯅꯨꯡꯗꯤꯟ ꯗꯩꯅꯦꯕ ꯍꯥꯏꯒꯠ ꯌꯥꯗꯔꯤꯖꯦ ꯖꯤꯄꯤ ꯆꯠꯂꯨꯕꯗꯣ ꯑꯗ ꯍꯂꯛ ꯄꯗꯩꯅꯦꯕ ꯁꯥꯔ ꯔꯣꯃꯦꯁꯇ ꯑꯩꯅ ꯀꯣꯏꯁꯟ ꯈꯔ ꯍꯪꯉꯦ ꯑꯩꯁꯨ ꯍꯪꯕ ꯈꯪꯗꯦ ꯀꯣꯏꯁꯟꯗꯣ ꯑꯩꯅ ꯄꯥꯔ ꯆꯠꯍꯧꯗ꯭ꯔꯦꯕ ꯑꯩꯁꯦ ꯊꯥꯏꯅ ꯏꯊꯣꯛꯈꯤꯕ ꯀꯣꯏꯁꯟꯗꯨꯅꯦꯕ ꯑꯗꯩꯗꯤ ꯍꯪꯉꯀꯥꯟꯗ ꯂꯩꯔꯛꯇꯕꯗꯣ ꯑꯗꯨ ꯑꯣꯏꯗꯤ ꯑꯦ ꯁꯥꯔꯣꯃꯦꯁ ꯅꯪ ꯑꯃꯨꯛ ꯅꯪ ꯃꯊꯪ ꯂꯥꯛꯑꯣ ꯑꯗꯨꯗ ꯃꯥꯅ ꯈꯪꯕ ꯑꯃꯨꯛ ꯍꯥꯏꯒꯦ ꯅꯪꯅ ꯈꯪꯕ ꯉꯁꯤ ꯍꯪꯉꯣꯅ ꯍꯥꯏꯔꯦ ꯈꯪꯉꯕ ꯑꯗꯨꯃꯥꯏꯅ ꯇꯧꯔꯛꯑꯦ ꯑꯗꯩ ꯕꯕꯤꯇꯥ ꯔꯥꯅꯤ ꯍꯪꯉꯦ ꯍꯪꯉꯦ ꯕꯕꯤꯇꯥ ꯔꯥꯅꯤꯒꯤꯗꯤ ꯇꯣꯄꯤꯛꯇꯣ ꯌꯥꯝꯅ ꯂꯨꯍꯧꯔꯦꯕ ꯊꯧꯋꯥꯟ ꯊꯥꯕ ꯍꯤꯔꯥꯟꯗ ꯅꯨꯡꯁꯤꯕꯒꯤ ꯃꯁꯛꯇ ꯊꯥꯛ ꯋꯥꯡꯕꯅ ꯍꯥꯏꯌꯦꯕꯀꯣ ꯁꯥꯔ ꯔꯣꯃꯦꯁꯅ ꯑꯗ ꯍꯦꯛꯇ ꯃꯔꯩꯁꯦ ꯈꯟꯔꯛꯑꯦꯅꯦꯍꯦ ꯖꯤ ꯄꯤ ꯖꯤꯗ ꯃꯦꯝꯕꯤꯁꯦ ꯂꯇꯥꯅ ꯀꯔꯤꯗ ꯊꯥꯛ ꯋꯥꯡꯉꯤ ꯅꯨꯡꯁꯤꯕꯒꯤ ꯃꯁꯛꯇ ꯊꯋꯥꯟ ꯊꯥꯕ ꯍꯤꯔꯥꯟꯗ ꯑꯗꯨ ꯇꯧꯕ ꯑꯗ ꯇꯧꯕ ꯆꯤꯡꯈꯩ ꯊꯥꯝꯕꯤꯗꯣ ꯃꯄꯥꯒꯨꯝꯕꯗ ꯄꯤꯁꯜꯂꯤꯗꯣ ꯅꯨꯡꯁꯤꯕꯒꯤ ꯅꯠꯇꯦ ꯑꯗ ꯏꯔꯩꯕꯥꯛꯀꯤꯅꯦ ꯑꯗꯨꯒꯤꯅꯦ ꯖꯍꯦꯔꯥ ꯑꯗꯨ ꯑꯁ ꯂꯣꯏꯔꯦ ꯉꯁꯤ ꯅꯨꯡꯕꯨ ꯅꯨꯡꯁꯤꯔꯗꯤ ꯍꯥꯠꯇꯣꯛꯏ ꯑꯗꯨ ꯇꯧꯏ ꯑꯁ ꯈꯝꯕꯅ ꯊꯣꯏꯕꯤꯅ ꯈꯝꯕ ꯍꯥꯂꯤꯗꯣ ꯎꯗ꯭ꯔꯥ ꯖꯍꯦꯔꯥꯗꯣ ꯑꯗꯨ ꯍꯥꯠꯂꯤꯗꯣ ꯎꯗ꯭ꯔꯥ ꯂꯣꯏꯔꯦ ꯈꯪꯉꯕ ꯑꯗꯨ ꯁꯥꯔꯨꯃꯦꯁꯅ ꯑꯁ ꯃꯔꯩꯁꯦ ꯑꯪ ꯑꯣꯖꯥ ꯃꯌꯥꯝꯒꯤ ꯃꯔꯩꯁꯦ ꯑꯩ ꯇꯥꯃꯤ ꯌꯥ ꯀꯥꯔꯒ ꯑꯗꯨꯗ ꯔꯕꯤꯅꯥ ꯍꯥꯎ ꯍꯥꯏ ꯅꯪꯁꯦ ꯑꯄꯥꯝꯕꯅ ꯍꯥꯟꯕ꯭ꯔꯥ ꯅꯨꯡꯁꯤꯕꯅ ꯍꯥꯥꯟꯕ꯭ꯔꯥꯌꯦ ꯈꯪꯉꯕ ꯑꯩꯅ ꯅꯨꯡꯁꯤꯕꯅꯅ ꯍꯥꯏꯔꯨꯔꯦꯀꯣ ꯅꯨꯡꯁꯤꯕꯅ ꯑꯃꯨꯛ ꯍꯥꯏꯔꯦꯀꯣ ꯑꯩꯁꯦ ꯍꯥ ꯅꯠꯇꯦ ꯁꯥꯔ ꯑꯄꯥꯝꯕꯅ ꯍꯥꯜꯂꯦ ꯍꯥꯏꯀꯣ ꯃꯌꯥꯝꯁꯦ ꯂꯣꯏ ꯍꯪꯉꯤꯀꯣ ꯑꯄꯥꯝꯕꯅ ꯑꯄꯥꯝꯕꯅ ꯂꯣꯏ ꯈꯨꯝꯃꯦ ꯁꯥꯔꯅ ꯅꯨꯡꯁꯤꯕꯅ ꯍꯥꯜꯂꯦ ꯈꯣꯠꯂꯦ ꯑꯗꯨ ꯇꯧꯋꯦ ꯆꯦ ꯕꯤꯗꯌꯥꯄꯇꯤꯗꯤ ꯑꯩꯗꯤ ꯅꯨꯡꯁꯤꯕꯅ ꯍꯥꯜꯂꯦ ꯑꯉꯥꯡꯗꯤ ꯅꯨꯡꯁꯤꯗ꯭ꯔꯣ ꯀꯗꯧꯅ ꯃꯌꯥꯝꯁꯦ ꯂꯣꯏꯅꯕꯅꯦꯕ ꯃꯥꯏ ꯃꯥꯏ ꯀꯃꯦꯟꯁꯤꯗ ꯈꯪꯉꯕ ꯑꯗꯨꯗꯤ ꯁꯥꯔꯅ ꯃꯦꯝ ꯇꯝꯐꯥꯗꯣ ꯍꯥꯠꯇ꯭ꯔꯤꯗꯣ ꯀꯩꯒꯤꯅꯣ ꯅꯨꯡꯁꯤꯃꯟꯗꯅ ꯂꯣꯏꯔꯦ ꯂꯣꯏꯔꯦ ꯑꯗꯨꯗꯩꯗꯤ ꯃꯦꯝ ꯒꯨꯅꯔꯥꯅꯤꯁꯤꯅ ꯁꯥꯔ ꯔꯣꯃꯦꯁꯀꯤ ꯍꯥꯏꯐꯦꯠ ꯀꯩꯅꯣꯗ ꯉꯥꯡꯉꯦꯕꯀꯣ ꯑꯗꯨꯗꯩꯗꯤ ꯈꯣꯡꯖꯣꯝ ꯅꯨꯕꯤ ꯍꯥꯏꯗꯤ ꯈꯣꯡꯖꯣꯝ ꯅꯨꯕꯤꯁꯦ ꯑꯃꯨꯛ ꯅꯨꯄꯥ ꯑꯃꯅ ꯈꯣꯡꯖꯣꯝ ꯅꯨꯕꯤꯁꯦ ꯅꯨꯄꯤ ꯑꯃꯅ ꯍꯥꯏꯕ꯭ꯔꯥ ꯅꯨꯄꯥ ꯑꯃꯅ ꯍꯥꯏꯕ꯭ꯔꯥ ꯁꯦꯃꯤꯅꯥꯔ ꯄꯥꯏꯔꯛꯑꯦ ꯍꯥꯏꯕꯀꯣ ꯈꯣꯡꯖꯣꯝ ꯅꯨꯕꯤꯁꯤꯗ ꯈꯣꯡꯖꯣꯝ ꯅꯨꯄꯤꯒꯤ ꯅꯨꯄꯥꯗꯣ ꯍꯥꯏꯗꯤ ꯈꯣꯡꯖꯣꯝ ꯅꯨꯄꯤꯒ ꯂꯣꯏꯅꯔꯤꯕ ꯀꯔꯤꯕ ꯍꯧꯈꯥ ꯄꯥꯡꯈꯪ ꯍꯥꯏꯕ ꯀꯔꯤ ꯀꯔꯤꯕ ꯍꯧꯀꯨ ꯄꯥꯈꯪꯗꯣ ꯑꯗꯨꯗꯣ ꯊꯥꯛ ꯍꯟꯗꯕꯗ ꯊꯥꯛ ꯍꯟꯗꯕꯗ ꯂꯩꯃꯤꯟꯅꯔꯨꯕꯒꯤ ꯇꯥꯟꯊꯣꯛ ꯈꯤꯕꯅꯤꯅ ꯑꯗꯨꯝ ꯑꯗꯣꯝꯒꯤ ꯁꯦꯟꯁꯇ ꯏꯔꯛꯄ ꯍꯥꯏꯇꯥꯔꯦꯅꯦ ꯑꯗꯣ ꯑꯣꯖꯥ ꯑꯪ ꯅꯕꯀꯨꯃꯥꯔꯅ ꯌꯦꯠꯂꯦ ꯍꯥꯏꯕ ꯅꯪꯅ ꯏꯔꯤꯗꯣ ꯂꯥꯜꯂꯤ ꯂꯥꯏꯔꯤꯛꯅ ꯄꯤꯅꯤꯡꯉꯤꯕ ꯃꯦꯁꯦꯁꯇꯨꯗꯤ ꯑꯩꯈꯣꯏꯒꯤ ꯃꯤꯇꯩꯩꯒꯤ ꯁꯣꯁꯥꯏꯇꯤꯁꯤꯗ ꯂꯩꯁꯥꯕꯤ ꯑꯃꯅ ꯅꯨ ꯄꯥ ꯑꯃꯒ ꯑꯍꯤꯡ ꯂꯦꯛꯃꯤꯟꯅꯔꯨꯔꯒꯗꯤ ꯌꯨꯝꯗ ꯍꯜꯂꯛꯄꯗ ꯌꯥꯗꯦꯗꯅ ꯈꯪꯉꯕ ꯑꯗꯨꯗꯨꯒꯤ ꯀꯟꯁꯦꯞꯇ ꯄꯤꯕꯅꯦ ꯍꯥꯏꯗꯤ ꯑꯗꯨꯃꯥꯏꯅ ꯑꯍꯤꯡ ꯂꯦꯛꯃꯤꯟꯅꯔꯨꯔꯒ ꯍꯜꯂꯛꯄꯗꯣ ꯌꯥꯗꯦ ꯍꯥꯏꯕꯒꯤ ꯃꯣꯏ ꯃꯆꯤꯟ ꯃꯅꯥꯎꯗꯣ ꯇꯥꯟꯊꯣꯛꯈꯤꯕꯅꯦ ꯑꯗꯨꯃꯛꯅ ꯍꯟꯊꯕ ꯅꯨꯄꯥꯒ ꯂꯩꯃꯤꯟꯅꯩꯅ ꯇꯥꯟꯊꯣꯛꯈꯤꯕ ꯅꯠꯇꯦ ꯅꯪꯅ ꯏꯔꯛꯏꯕ ꯄꯣꯠꯇꯣ ꯂꯥꯜꯂꯤ ꯈꯣꯠꯂꯤ ꯑꯗꯨ ꯇꯧꯋꯦꯅ ꯃꯔꯩ ꯌꯦꯠꯅꯩ ꯍꯥꯏꯕ ꯁꯦꯃꯤꯅꯥꯔꯗ ꯈꯪꯉꯕ ꯑꯗꯨꯗ ꯑꯃꯨꯛ ꯈꯣꯡꯖꯣꯝ ꯅꯨꯕꯤ ꯍꯥꯏꯁꯦ ꯃꯈꯣꯡ ꯌꯥꯝ ꯕꯤ ꯈꯪꯉꯕ ꯍꯥꯏꯗꯤ ꯂꯝꯆꯠ ꯑꯅꯤ ꯁꯨꯕꯤꯗꯣ ꯑꯗꯨꯅꯦ ꯍꯥꯏꯌꯦꯕ ꯈꯪꯉꯕ ꯈꯣꯡꯖꯣꯝ ꯅꯨꯕꯤ ꯍꯥꯏꯁꯦ ꯃꯈꯣꯡ ꯑꯅꯤ ꯁꯨꯕꯤ ꯂꯝꯆꯠ ꯌꯥꯝꯕꯤꯗꯣ ꯑꯅꯤ ꯑꯍꯨꯝ ꯁꯨꯕꯗꯣ ꯑꯗꯨꯃꯥꯏꯅ ꯑꯗꯨꯒꯨꯝꯕ ꯍꯥꯏꯗꯤ ꯑꯩꯈꯣꯏꯒꯤ ꯂꯦꯡꯒ꯭ꯋꯁꯇ ꯑꯃ ꯀꯗꯣ ꯑꯗꯨꯒꯤ ꯄꯣꯠꯇꯅꯦꯕ ꯍꯥꯏꯗꯣ ꯈꯣꯡꯖꯣꯝ ꯍꯥꯏꯁꯦ ꯑꯗꯨꯃꯥꯏꯅ ꯍꯥꯏꯅꯤꯡꯉꯤꯅꯦ ꯈꯣꯠꯂꯤꯅꯦ ꯍꯥꯏꯕ ꯑꯗꯨꯝ ꯃꯦꯝ ꯒꯨꯅꯔꯅꯤ ꯍꯥꯏ ꯅꯨꯕꯤꯒꯤ ꯂꯥꯏꯔꯤꯛꯇꯤ ꯀꯩꯅꯣꯒꯤꯗ ꯄꯥꯏ ꯑꯗꯨꯗꯨꯗ ꯈꯣꯡꯖꯣꯝ ꯅꯨꯕꯤꯒꯤ ꯂꯥꯏꯔꯤꯛꯇ ꯗꯥꯏꯔꯦꯛ ꯌꯥꯎꯏ ꯍꯥꯎ ꯈꯣꯠ ꯄꯥꯈꯪ ꯍꯥꯏꯁꯦ ꯍꯥꯎ ꯄꯥꯈꯪꯗꯣ ꯍꯟꯊꯕ ꯊꯥꯛꯇ ꯂꯩꯕꯒꯤꯅꯤ ꯍꯥꯏꯕꯒꯤ ꯑꯃ ꯍꯟꯊꯕ ꯊꯥꯛ ꯍꯥꯏꯗ꯭ꯔꯁꯨ ꯑꯃ ꯑꯥ ꯑꯗꯨꯃꯥꯏꯅ ꯑꯃ ꯏꯕꯅꯤ ꯑꯩ ꯄꯣꯔꯛ ꯀꯦ ꯈꯣꯠꯀꯦ ꯑꯗꯨ ꯇꯧ ꯀꯌꯥꯗ ꯃꯔꯩꯁꯦ ꯑꯗꯨꯗ ꯑꯃꯨꯛ ꯌꯦꯛ ꯈꯟꯅꯔꯛꯑꯦꯅꯦ ꯃꯔꯩꯁꯤ
ꯎꯝ ꯎꯝ ꯍꯣꯏ ꯑꯗꯨꯃꯥꯏꯅꯗꯤꯕ ꯍꯥꯏꯕꯅꯦ ꯍꯟꯊꯕ ꯊꯥꯛ ꯑꯣꯏꯕꯁꯨ ꯑꯣꯏꯕ ꯑꯗꯒꯤ ꯑꯍꯤꯡ ꯑꯃ ꯑꯗꯨꯃꯥꯏꯅ ꯂꯎꯕ ꯆꯨ ꯑꯣꯏꯕ ꯑꯅꯤꯗꯣ ꯑꯗꯨꯝ ꯌꯥꯎꯕꯅꯦꯕ ꯑꯗꯨꯃꯥꯏꯅ ꯑꯗꯨꯝ
ꯑꯗꯨꯃꯥꯏꯅ ꯑꯃꯨꯛ ꯌꯦꯜ ꯑꯪ ꯑꯗꯨꯃꯥꯏꯅ ꯑꯃꯨꯛ ꯌꯦꯠꯂꯛꯀꯗ꯭ꯔꯥ ꯄꯕꯤꯇꯥ ꯔꯥꯅꯤꯒꯤꯗꯣ ꯅꯍꯥꯏꯌꯦꯕ ꯈꯪꯉꯕ ꯑꯗꯒꯤ ꯑꯃꯨꯛ ꯅꯥꯠꯀꯤ ꯎꯝ ꯅꯥꯠꯀꯤ ꯅꯥꯠꯀꯤ ꯃꯁꯛꯅ ꯄꯣꯛꯈꯠꯄꯗ ꯁꯥꯔ ꯃꯁꯥꯅ ꯊꯋꯥꯟ ꯊꯥꯕꯒꯤ ꯅꯥꯠꯀꯤ ꯃꯁꯛꯗꯨꯨꯗꯤ ꯑꯗꯨꯝ ꯃꯤꯅ ꯏ ꯂꯩꯔꯦ ꯔꯦ
ꯎꯝ
ꯍꯥꯏꯁꯤꯅ ꯅꯨꯡꯁꯤꯕꯒꯤ ꯃꯁꯛ
ꯕꯥꯕꯤꯇꯥ ꯔꯥꯅꯤꯗꯨ ꯀꯩꯗꯅꯣ ꯇꯧꯔꯤꯗꯣ
ꯃꯥꯗꯨ ꯀꯩꯅꯣꯒꯅꯤ ꯄꯨꯛ
ꯑꯣ ꯎꯝ
ꯎꯝ ꯌꯦꯠꯄꯁꯤ ꯑꯗꯨ ꯕꯥꯕꯤ ꯇꯥꯔꯥꯅꯤꯁꯤ ꯈꯕ ꯁꯦꯟꯇꯟꯒ ꯂꯧꯊꯣꯛꯑ ꯆꯪꯉꯦ ꯍꯥꯏꯕ ꯏꯁꯇꯥꯐ ꯔꯨꯝꯗ ꯈꯪꯉꯕꯥ ꯑꯗꯨꯗꯩꯗꯤ ꯆꯠꯂꯝꯗꯥꯏ ꯁꯥꯔ ꯔꯣꯃꯦꯁ ꯃꯈꯣꯡꯒ ꯁꯣꯛꯇꯅ ꯁꯦꯟꯗꯟꯒ ꯂꯧꯊꯣꯛꯑꯒꯕ ꯃꯦꯝ ꯕꯤꯖꯦꯂꯥꯇꯥꯒꯤ ꯃꯈꯣꯡꯒ ꯁꯣꯛꯇꯅ ꯈꯣꯏꯔꯝꯃꯦ ꯑꯗꯣ ꯑꯩꯅ ꯅꯍꯥꯟꯒꯩ ꯁꯥꯔ ꯔꯥꯃꯦꯁ ꯃꯈꯣꯡ ꯁ ꯊꯣꯛꯑꯒ ꯁꯨꯡꯈꯣꯏ ꯈꯣꯏꯔꯝꯗꯕ ꯑꯩꯅ ꯕꯕꯤꯇꯥ ꯔꯥꯅꯤ ꯈꯣꯏꯔꯝꯃꯦꯅ ꯑꯩꯅ ꯆꯪꯁꯤꯜꯂꯝ ꯈꯣꯏꯔꯝꯃꯗꯤ ꯇꯧꯁꯟꯅꯕ ꯃꯥꯜꯂꯣꯏꯗ꯭ꯔꯣ
ꯑꯣꯚꯔ ꯏꯁꯃꯥꯔꯠ ꯆꯥꯕꯅꯦꯕ
ꯑꯗ ꯑꯩꯗꯤ ꯍꯣꯔꯝ꯭ꯗꯔꯦꯕ ꯃꯥ ꯈꯣꯏꯔꯝꯃꯦꯕ ꯁꯥꯔꯝꯃꯦꯁ ꯃꯈꯣꯡ ꯄꯥꯏꯔꯒ ꯁꯣꯛꯇꯅ ꯑꯩ ꯃꯥꯡꯗ ꯗ ꯑꯗꯨꯝ ꯑꯩ ꯑꯗꯨꯝ ꯂꯦꯞꯄ ꯂꯩꯔꯦꯕ ꯑꯩ ꯀꯩ ꯍꯥꯏꯗꯣꯏꯅꯣ ꯈꯪꯖꯤꯜꯂꯛꯇ꯭ꯔꯦꯕ ꯑꯩ ꯍꯥꯏꯗꯤ ꯑꯩꯅ ꯃꯥ ꯈꯣꯏꯔꯝꯃꯦ ꯃꯥ ꯃꯇꯨꯡ ꯏꯜꯂ ꯇꯧꯔꯗꯤ ꯁꯥꯔꯣꯃꯦꯟꯅ ꯀꯩꯅꯣꯝ ꯈꯟꯗꯣꯏꯅꯦ ꯍꯥꯏꯕ ꯅꯍꯥꯟꯒꯣꯏ ꯁꯨꯡ ꯇꯧꯕ ꯅꯠꯇ꯭ꯔꯦꯗꯅ ꯑꯩ
ꯎꯝ
ꯑꯗꯨꯃꯥꯏꯅ ꯇꯧꯋꯦ ꯍꯥꯏꯕ ꯑꯩꯅ ꯎ ꯑꯗꯣ ꯈꯣꯏꯔꯝꯗ꯭ꯔꯦ ꯑꯩ ꯀꯩꯁꯨ ꯁꯥꯔ ꯔꯣꯃꯦꯁꯇ ꯁꯥꯔꯖꯦ ꯆꯠꯂꯒꯦꯕꯨꯗꯤ ꯍꯥꯏꯔꯃꯦ
ꯎꯝ ꯃꯥꯏ ꯃꯥꯥꯏꯒꯤ ꯀꯩꯅꯣ ꯍꯥꯏꯗꯣ ꯇꯥꯔꯦꯗ ꯉꯝꯖ ꯉꯝꯖ
ꯑ ꯑꯗꯨꯒ ꯔꯣꯃꯤꯂꯥ ꯍꯥꯏꯅꯦ ꯔꯣꯃꯤꯂꯥꯗꯨꯗꯤ ꯑꯥ ꯂꯥꯝ ꯃꯦꯝ ꯉꯥꯏꯔꯤꯉꯥꯏꯗ ꯃꯥꯏ ꯅꯨꯄꯥꯒ ꯄꯥꯎ ꯑꯥ ꯃꯥꯏ ꯅꯨꯄꯥ ꯥꯒ ꯄꯥꯎꯐꯥꯎꯅꯒꯔꯦ ꯑꯩꯗꯤ ꯏꯊꯟ ꯆꯠꯄ ꯇꯟꯕꯒꯤ ꯇꯥꯏꯕꯪꯗ ꯔꯣꯃꯤꯂꯥꯗ ꯀꯩꯅꯝ ꯄꯥꯎ ꯐꯥꯎ ꯐꯣꯟ ꯇꯧꯔꯝꯃꯦ ꯍꯥꯏꯕ ꯔꯣꯝꯃꯤꯂꯥ ꯅꯪ ꯂꯥꯛ ꯀꯦꯍꯣꯏꯗ ꯆꯠꯇꯣꯏꯅꯦ ꯍꯥꯏꯕ ꯑꯩꯅ ꯍꯩꯅꯗꯦ ꯍꯥꯏꯕ ꯏꯊꯟ ꯆꯠꯄ ꯄꯦꯔꯦꯇꯕꯃ ꯔꯣꯝꯃꯤꯂꯅ ꯂꯥꯛꯀꯦ ꯍꯥꯏꯔꯒ ꯃꯥꯗꯨꯁꯨ ꯃꯥꯏ ꯇꯥꯟꯅꯈꯤꯕꯅꯦꯕ ꯍꯥꯏꯗꯤ ꯁꯦꯃꯤꯅꯥꯔ ꯏꯕꯒꯤ ꯇꯣꯄꯤꯛꯇꯣ ꯑꯗꯣ ꯁꯥꯔꯣꯃꯦꯁꯅ ꯌꯥꯝ ꯇꯥꯛꯄꯤꯈ꯭ꯔꯕꯅꯦ ꯉꯁꯤ ꯊꯦꯁꯤꯁꯀꯤ ꯃꯇꯥꯡꯗꯁꯨ ꯁꯨꯃꯥꯏꯅ ꯅꯪ ꯀꯥꯃꯣꯡꯁꯦ ꯀꯌꯥꯝ ꯂꯥꯞꯄ ꯑꯀꯣꯏꯕ ꯂꯝꯗ ꯁꯨ ꯁꯨꯃꯥꯏ ꯁꯨꯃꯥꯏ ꯇꯧ ꯁꯤꯊꯤꯟꯖꯜꯂꯨ ꯁꯤ ꯇꯤꯟꯖꯜꯂꯨꯅ ꯇꯥꯛꯄꯤꯒ꯭ꯔꯕꯅꯦ ꯌꯥꯝꯅ ꯑ ꯃꯦꯝ ꯑꯩ ꯄꯩꯁꯥ ꯌꯥꯎꯔꯛꯇꯦ ꯑꯩ ꯁꯣꯠꯂꯒꯦꯝꯒ ꯇꯧ ꯄꯨꯔ ꯆꯠꯈꯤꯕꯅꯦ ꯑꯗꯨꯒ ꯀꯩ ꯍꯥꯏꯃ ꯃꯥꯏ ꯅꯨꯄꯥꯗꯨꯒ ꯇꯧꯔꯒ ꯁꯥꯔ ꯔꯣꯃꯦꯁꯇꯨꯗ ꯃꯥ ꯍꯪꯐꯝ ꯊꯣꯛꯄꯗꯣ ꯍꯪꯉ ꯆꯠꯈ꯭ꯔꯦꯀꯣ ꯁꯥꯔꯣꯃꯦꯁꯗ ꯆꯠꯂꯒꯦ ꯍꯥꯏꯔꯝꯗꯕꯤꯗ ꯑꯗꯨꯒ ꯃꯥ ꯍꯥꯏꯅ ꯐꯣꯟ ꯇꯧꯔꯛꯑꯒ ꯃꯦꯝꯗ ꯃꯦꯝꯅ ꯑꯩꯈꯣꯏ ꯃꯔꯤ ꯄꯨꯜꯂꯒ ꯆꯥꯛ ꯀꯧꯅꯤ ꯍꯥꯏꯕꯗꯣ ꯑ ꯅꯣꯡ ꯅꯤꯅꯤꯁꯤꯗ ꯀꯧꯕꯤꯔꯣ ꯍꯥꯏꯨ ꯆꯦꯔꯕꯤꯅꯥ ꯅꯪꯅ ꯑꯩꯕꯨ ꯑꯉꯥꯎꯕꯤꯔꯕ ꯃꯤꯅ ꯆꯥꯛ ꯀꯧꯒꯗꯕ ꯄꯣꯠꯇꯣ ꯍꯥꯏꯌꯣꯌꯦ ꯉꯧꯔꯤ ꯑꯩꯁꯦ ꯌꯥꯝ ꯄꯪꯉꯕꯩ ꯁ꯭ꯇꯥꯟꯗꯅꯦ ꯃꯥ ꯉꯥꯡꯉꯛꯏꯗꯣ ꯃꯥꯅꯦ ꯃꯥ ꯍꯥꯏꯗꯤ ꯍꯧꯗꯣꯛꯁꯦ ꯑꯈꯣꯏ ꯏꯕꯅꯅ ꯄꯨꯅꯦꯕ ꯑꯩꯅ ꯃꯑꯣꯡ ꯌꯦꯡꯖꯤ ꯍꯥꯏꯈꯤꯕꯅꯦꯕ ꯃꯍꯥꯏ ꯃꯥ ꯆꯠꯊꯣꯛꯈ꯭ꯔ ꯈꯪꯕ ꯐꯣꯟ ꯇꯧꯔꯛꯏꯕ ꯑꯄꯪꯪ ꯍꯥꯏꯗꯤ ꯌꯥꯝ ꯃꯤꯁꯦ ꯂꯣꯏ ꯄꯪꯉꯕꯩ ꯏ꯭ꯁꯇ꯭ꯌꯥꯟꯗ ꯎꯕ꯭ꯔꯥ ꯁꯤꯅꯦ ꯑꯩꯅ ꯃꯉꯣꯟꯗ ꯍꯧꯅꯤꯡꯉꯤꯁꯦ ꯑꯩ ꯍꯥꯏ ꯀꯩꯗꯧꯕꯩ ꯍꯥꯏꯗꯣꯏꯕ ꯑꯩ ꯍꯣꯏ ꯌꯦꯡꯒꯦ ꯑꯩ ꯉꯝꯗꯤ ꯉꯝꯃꯣꯏ ꯍꯥꯏꯕ ꯑꯗꯨ ꯑꯃꯨꯛ ꯑꯗꯨ ꯌꯦꯡꯉꯣ ꯍꯥꯏꯗꯤ ꯈꯪꯗꯦ ꯈꯪꯗꯦ ꯌꯦꯡꯉꯒꯦ ꯍꯥꯏꯔ ꯊꯝꯃꯒ ꯑꯩ ꯑꯗꯨꯝ ꯀꯩꯁꯨ ꯍꯥꯏꯔꯝꯗꯦ ꯀꯩꯗꯧ ꯍꯥꯏꯗꯣꯏꯕ ꯑꯩꯗꯤ ꯌꯥꯝ ꯊꯤꯕꯣꯡ ꯂꯥꯎꯕꯩ ꯇꯥ꯭ꯏꯞꯇ ꯃꯤꯉꯣꯟꯗꯨꯗ ꯃꯦꯝꯅ ꯍꯥꯏꯔꯛꯀꯗꯕ ꯅꯠꯇ꯭ꯔꯣ ꯑꯗꯨꯒꯨꯝꯕ ꯄꯣꯠꯇꯨꯗꯤ ꯇꯧꯔꯤꯦ ꯍꯣꯏ ꯅꯣꯏ ꯁꯥꯔ ꯔꯣꯃꯦꯁ ꯅꯔꯕꯤꯅꯥ ꯀꯧꯕ ꯃꯤꯁꯦ ꯁꯦ ꯍꯩꯅꯗꯦꯌꯦ ꯑꯩꯅ ꯀꯩꯒꯤ ꯍꯥꯏꯔꯦꯀꯣ ꯅꯍꯥꯔꯣꯜ ꯅꯍꯥꯔꯣꯟ ꯃꯀꯣꯛꯀꯨꯝꯕ ꯅꯍꯥ ꯔꯣꯜꯒꯨꯝꯕ ꯍꯦꯛꯇ ꯑꯣꯏꯔ ꯂꯩꯔꯝꯃꯦꯌꯦ ꯁꯥꯔꯅ ꯈꯪꯉꯕ ꯑꯦ ꯑꯗꯨꯒ ꯅꯣꯛꯄꯗ
ꯑ
ꯄꯤꯖ
ꯑꯗꯨꯗ ꯑꯗꯨꯅꯦ ꯑꯗꯨꯅꯦ ꯅꯣꯏꯗꯤ ꯑꯗꯨꯅꯦꯅ ꯁꯥꯔꯅ ꯍꯦꯛꯇ ꯍꯥꯏꯔꯤꯗꯣ
ꯊꯧ ꯂꯩꯇꯕꯤꯖꯥ ꯀꯩꯗꯧꯕꯩ ꯂꯥꯛꯏꯅꯣꯌꯦ ꯑꯩꯉꯣꯟꯗ ꯑꯩꯅ ꯁꯥꯔ ꯁꯪꯕ ꯂꯥꯛꯏꯅꯦ ꯍꯥꯏꯕ ꯑꯩꯅ ꯁꯥꯔ ꯁꯪꯕ ꯂꯥꯛꯏꯅꯦ ꯍꯥꯏꯕ ꯑꯗꯨ ꯑꯩ ꯁꯪꯗꯦ ꯑꯩ ꯁꯪꯗꯦꯒ ꯇꯧꯗꯅ ꯈꯪꯉꯕ
ꯑꯗꯨꯅꯤꯅꯦ ꯑꯗꯨ ꯉꯥꯏꯈꯣꯅꯦ ꯁꯦꯃꯤꯅꯥꯔ ꯄꯦꯄꯔꯗꯣ ꯄꯥꯕꯗꯣ ꯑꯦꯞꯁꯇ꯭ꯔꯦꯛ ꯏꯕꯗꯣ ꯃꯦꯗꯥꯝꯅꯁꯨ ꯊꯥꯔꯛꯇꯦ ꯑꯩꯁꯨꯦ ꯑꯗꯨꯁꯨ ꯑꯝꯇꯪ ꯍꯪꯒꯦ ꯇꯧꯕꯅꯦꯕ
ꯎꯝ ꯍꯣꯏ ꯑꯩꯈꯣꯏ ꯃꯦꯝꯁꯤꯅ ꯃꯐꯠꯂꯝꯗ ꯑꯗꯨꯝ ꯂꯩ
ꯑꯦꯞꯁꯇ꯭ꯔꯦꯛꯇꯨ ꯀꯃꯥꯏ ꯏꯗꯣꯏꯅꯣ ꯁꯤꯅꯦ ꯑꯩꯅ ꯍꯪꯅꯤꯡꯉꯤꯁꯦ ꯑꯩꯗꯣ ꯃꯥ ꯃꯦꯝ ꯅꯕꯨꯗꯤ ꯁꯨꯃꯥꯏꯅ ꯏꯌꯨ ꯁꯨꯃꯥꯏꯅ ꯏꯌꯣꯗꯤ ꯍꯥꯏꯔꯛꯑꯦ ꯑꯗꯣ ꯑꯩꯅ ꯑꯦꯞꯁꯇ꯭ꯔꯦꯛꯁꯦ ꯑ
ꯑꯣ ꯑꯩꯗꯣ ꯍꯌꯦꯡ ꯂꯥꯛꯀꯦꯅ ꯐꯣꯟ ꯇꯧꯔꯨꯕꯀꯣ ꯀꯣ ꯔꯣꯃꯤꯂꯥ ꯗꯨꯖꯨ ꯍꯪꯕꯤꯒꯦ ꯃꯦꯝ ꯑꯩꯅ ꯑꯩꯈꯣꯏꯅ ꯂꯥꯛꯃꯤꯟꯅꯔꯁꯨ ꯂꯥꯛꯃꯤꯟꯅꯔꯒꯦꯅ ꯔꯣꯃꯤꯂꯥꯒ ꯋꯥꯔꯤ ꯁꯥꯟꯅꯗ꯭ꯔꯤ ꯉꯩꯗ ꯍꯥꯏꯅꯨ ꯔꯕꯤꯅꯥ ꯃꯁꯥꯅ ꯂꯥꯛꯅꯤꯡꯉꯗꯤ ꯆꯖꯅꯨ ꯑꯩꯅ ꯊꯥꯈ꯭ꯔꯦꯗꯅ ꯑꯩꯗꯤ ꯃꯁꯥꯅ ꯇꯟꯕ ꯃꯤꯗꯨꯗꯤ ꯑꯩꯗꯤ ꯁꯨꯡꯉꯥꯏ ꯍꯥꯏꯔꯣꯏ ꯑꯗꯨ ꯀꯣꯛꯇꯨ ꯂꯩꯔꯗꯤ ꯀꯃꯥꯏꯅ ꯇꯧꯗꯣꯏꯅꯣꯕ
ꯆꯥꯅꯤ ꯁꯥꯔ ꯔꯣꯃꯦꯟ ꯇꯝꯄꯥꯛ ꯑꯣꯏ ꯇꯧ ꯏꯗꯣ ꯈꯪꯉꯕ ꯇꯧꯕꯗꯤ ꯍꯃꯤ ꯋꯥꯊꯤ ꯉꯥꯡꯖꯕꯩ ꯋꯥꯅꯤ ꯑꯗꯨ ꯆꯠꯂꯨ ꯑꯗꯣ ꯇꯧ ꯇꯧꯕꯅꯦꯉꯣ ꯑꯗꯨ ꯂꯟ ꯆꯦꯟꯕꯗꯨꯅ ꯀꯩꯅꯣꯕ ꯐꯔꯣ ꯐꯜ ꯆꯦꯃ ꯍ ꯊ ꯃꯥꯁꯔꯣ ꯃꯦꯁ ꯊꯥꯎ ꯍꯥꯏꯕꯅ ꯁꯨꯡꯅ ꯅꯠꯇꯦꯀꯣ ꯍꯪꯉꯕ ꯁꯥꯔꯣꯃꯦꯁꯀꯩꯒ ꯁꯥꯔꯣꯃꯦꯁꯀ ꯁꯥꯔꯣꯃꯦꯁꯀꯩꯒ ꯄꯥꯎ ꯐꯥꯎꯅꯗ ꯉꯥꯏꯔꯦ ꯁꯠ ꯂꯥꯎꯅ ꯐꯣꯟ ꯇꯧꯔꯛꯄꯒ ꯑꯃ ꯃꯥꯁꯤꯦ ꯄꯤꯗ ꯑꯗꯨꯝ ꯂꯥꯛꯑꯦꯕ ꯁ ꯏꯁꯇꯣ ꯍꯪꯉꯕ ꯑꯗꯨꯗ ꯁ ꯃꯅ ꯂꯟꯖꯦ ꯅꯪ ꯊꯥꯈꯣ ꯀꯩꯁꯨ ꯍꯥꯏꯔꯝꯃꯣ ꯍꯥꯏꯕ ꯑꯗ ꯃꯥꯅ ꯍꯦꯛꯇꯣ ꯀꯔꯤꯅꯣ ꯄꯥꯎꯁꯤ ꯂꯤꯛ ꯑꯗꯨ ꯄꯥꯏꯕ ꯉꯥꯏꯍꯟꯒꯗꯕꯅꯤ ꯁꯥꯔꯣ ꯃꯦꯁꯇ
ꯑꯃꯗ ꯑꯗꯨꯝꯥ ꯑꯗꯣ ꯃꯥꯅ ꯑꯩꯈꯣꯏꯅ ꯍꯥꯏꯔꯁꯨ ꯌꯥꯏꯌꯦ ꯑꯗꯨꯝ ꯊꯥꯔꯤꯗꯨ ꯀꯩꯒꯤꯅꯣꯅ
ꯎꯝ
ꯍꯥꯏꯗꯤ ꯀꯩꯅꯣ ꯑꯩ ꯒ꯭ꯌꯥꯟ ꯇꯥꯗꯦꯕ ꯑꯩꯈꯣꯏ ꯒ꯭ꯔꯨꯞꯇ ꯊꯥꯖꯕꯗꯣ ꯃꯥꯅ ꯁꯣꯝꯗ ꯑꯗꯨꯝ ꯊꯥ ꯂꯩꯔꯗꯤ ꯀꯌꯥ ꯌꯥꯗꯦ ꯀꯩꯅꯣꯕ
ꯎꯝ ꯑꯗꯨꯒ ꯁꯥꯔꯅ ꯁꯥꯔꯅ ꯇꯧꯕ ꯆꯠꯂꯨꯒꯦ ꯆꯛꯈ꯭ꯔꯦꯀꯣ ꯁꯥꯁꯦ ꯑꯗꯨꯒ ꯍꯜꯂꯛꯑꯦ ꯑꯃꯨꯛ ꯈꯪꯉꯕ ꯕꯕꯤꯇꯥꯗꯣ ꯌꯥꯝ ꯀꯣꯏꯏꯅꯒꯦꯠꯅ ꯂꯩꯔꯦꯕ ꯑꯗꯨꯝ ꯉꯥꯏꯕꯤꯔꯦꯕ ꯑꯩꯁꯦ ꯕꯕꯤꯇꯥꯗꯣ ꯅꯨꯡꯉꯥꯏꯇ꯭ꯔꯦꯕꯣ ꯀꯣ ꯃꯊꯟ ꯊꯝꯃꯝꯕꯗꯣ ꯑꯗꯨꯒ ꯁꯥ ꯆꯪꯉꯛꯀꯥꯟꯗ ꯑꯃꯗꯨꯗꯤ ꯀꯥꯃꯣꯣꯡꯒꯤ ꯑꯃꯗꯨꯗꯤ ꯇꯧꯔꯛꯑꯦ ꯍꯪꯉꯕ ꯑꯩꯅ ꯆꯠꯈ꯭ꯔꯦ ꯁꯥꯔ ꯍꯥꯏ ꯑꯣ ꯐꯔꯦ ꯐꯔꯦ ꯇꯧꯔꯛ ꯑ
ꯎꯝ
ꯑꯗꯨꯅꯦꯅꯦ ꯈꯪꯗꯦꯅꯦ ꯇꯧꯔꯤꯁꯦ
ꯑ ꯍꯥꯏꯗꯤ ꯃꯤꯁꯦ ꯍꯥꯏꯗꯤ ꯅꯨꯡꯉꯥꯏꯇꯦꯗꯅ ꯏꯗ꯭ꯔꯤꯍꯦ ꯍꯧꯗ꯭ꯔꯤꯉꯣ ꯁꯤꯗ ꯎꯅꯔꯣ
ꯑꯗꯗꯤ ꯑꯩꯗꯤ ꯅꯝꯕꯗꯣ ꯊ ꯑꯗꯨꯗꯤ ꯁꯦꯝꯗꯣꯛꯂꯣꯏꯔꯒ ꯑꯝꯇ ꯆꯦꯝꯊꯣꯛꯑꯒ ꯑꯝꯇ ꯄꯥꯊꯣꯛꯑꯒ ꯁꯦꯝꯗ ꯌꯥꯔꯣꯏꯗꯣꯔꯤ ꯃꯦꯗꯥꯝꯗꯒ ꯇꯥꯟꯅꯔꯒ
ꯄꯦꯄꯔ ꯑꯅꯤ ꯈꯛꯇ ꯆꯤꯡꯊꯣꯛꯄ ꯂꯨꯄꯥ ꯇꯔꯥ ꯂꯧꯍꯧꯋꯕ ꯑꯩꯗ ꯅꯅꯥꯎꯁꯤ ꯏ ꯌꯥꯝ ꯀꯥꯏꯅ ꯂꯝꯕꯤ ꯊꯣꯛꯄꯩ ꯆꯤꯡꯊꯣꯛꯑꯕꯅꯦ
ꯑꯗꯨꯅꯦ ꯆꯤꯡꯊꯣꯛꯑꯦ ꯑꯗꯣ ꯑꯩ ꯀꯩꯅꯣ ꯇꯧꯒꯦ ꯆꯥꯔꯖ ꯇꯧꯔꯝꯒꯦ ꯐꯣꯟꯁꯦ ꯉꯥꯏꯍꯥꯛꯇꯪ ꯍꯣꯔꯦꯟ ꯆꯥꯛꯇꯣꯛꯑꯒ ꯑꯩꯃꯨꯛ ꯇꯧꯔꯛꯀꯦ ꯑꯥ ꯍꯣꯏ ꯍꯣꯏ ꯎꯝ ꯊꯝꯃꯣ ꯊꯝꯃꯣ ꯎꯝ